ꯌꯥꯥꯔꯔꯕꯣ
ꯇꯥꯏ ꯇꯥꯏ
ꯑꯣ ꯀꯩꯗꯧꯔꯝꯃꯤꯅꯣ
ꯆꯥꯛ ꯆꯥ ꯇꯣꯛꯑꯝꯕꯗ ꯉꯥꯏꯔꯤꯗ
ꯀꯩ ꯏꯟꯖꯥꯡ ꯆꯥꯔꯒꯦ ꯆꯥꯔꯦ ꯑꯩꯁꯨ ꯆꯥꯛ
ꯈꯕ
ꯑꯇꯩ ꯀꯩꯝ ꯌꯥꯎꯗ꯭ꯔꯣ ꯁꯧꯒꯔꯤ ꯈꯛ ꯆꯥꯕ꯭ꯔꯣ
ꯍꯣꯏ ꯁꯧꯗ꯭ꯔꯤꯒ ꯃꯣꯔꯣꯛ ꯑꯃ ꯃꯦꯛꯂꯒ ꯆꯥꯔꯦ
ꯉꯥꯒ ꯑꯝꯇ ꯌꯥꯎꯗ꯭ꯔꯕꯣ
ꯉꯥꯎꯗꯨꯅ ꯀꯥꯏꯗꯩ ꯉꯥꯅ ꯉꯥꯒ ꯎꯔꯛꯇꯕ ꯀꯨꯏꯔꯦꯗ
ꯃꯥꯏꯕꯦꯃ ꯃꯥꯏꯕꯦꯝꯃ
ꯅꯣꯏꯗꯤ ꯃꯣꯏꯔꯥꯡꯅꯤꯅ ꯉꯥꯗꯤ ꯌꯥꯝ ꯁꯤꯠꯂꯝ ꯑꯦ ꯍꯣꯡꯉꯝꯒꯅꯤ
ꯉꯥꯗꯤ ꯉꯥ ꯌꯥꯎꯗꯕ ꯌꯥꯗꯦ ꯑꯩꯈꯣꯏꯒꯤꯗꯤ ꯑꯍꯟ ꯂꯩꯕꯅꯤꯅ ꯉꯥꯔꯧ ꯍꯦꯛꯇ ꯍꯥꯏꯔꯛꯏꯅꯦ
ꯍ ꯃꯗ ꯀꯔ ꯎꯇ ꯉꯔ ꯌꯥꯝ ꯄꯝ
ꯁꯤꯒꯤꯁꯦ ꯇꯥꯛꯁꯦ ꯑꯃꯃꯝ ꯀꯣꯜꯁꯦ ꯑꯃꯨꯛ ꯑꯃꯨꯛꯃꯨꯛ ꯇꯧꯕꯗꯒꯤ ꯍꯦꯟꯅ ꯌꯥꯗꯕ ꯀꯩꯅꯝ ꯇꯧꯋꯦ
ꯍꯣꯏ ꯌꯥꯗ ꯑꯃ ꯀ
ꯁꯤ ꯂꯣꯏꯔꯒ ꯑꯃꯨꯛ ꯌꯥꯔꯛꯑꯔꯣꯏ
ꯍꯣꯏ ꯌꯥꯔ ꯌꯥꯔꯣꯏ
ꯈꯪꯗꯦꯀꯣ ꯌꯥꯒꯗ꯭ꯔꯥ ꯌꯥꯔꯣꯏꯗ꯭ꯔꯕꯨꯗꯤ ꯑꯗꯨꯑꯣꯏꯁꯨ ꯉꯔꯥꯡꯁꯤꯅ ꯅꯪꯒ ꯍꯥꯏꯅꯔꯒ ꯒ ꯑꯃꯨꯛ ꯇꯧꯁꯤꯜꯂꯦ ꯑꯦ ꯀꯧꯔ ꯉꯁꯥꯏ ꯊꯣꯛꯈꯤꯕ ꯃꯃꯤꯡꯗꯨꯗꯤ ꯁꯨꯃꯥꯏꯅ ꯇꯧꯗꯦ ꯏꯅꯧ ꯅꯧꯕ ꯑꯃ ꯊꯣꯛ ꯊꯣꯛꯂꯛꯑꯦꯅ ꯈꯜꯂꯣꯏꯕ
ꯀꯥꯏꯗꯒꯤ ꯀꯥꯏꯗꯃꯤ ꯅꯪ
ꯉꯔꯥꯡꯒꯤꯗꯨꯔꯣ ꯁꯨꯃꯥꯏꯅ ꯅꯝꯕꯔ ꯈꯪꯗꯕ ꯑꯗꯨꯝ ꯑꯩꯅ ꯒ꯭ꯔꯨꯞꯇ ꯍꯪꯉꯝꯕꯒꯤ ꯑꯗꯨꯝ ꯊꯥꯔꯛꯄ ꯌꯥꯎꯕꯅꯦꯕ ꯑꯗꯨꯑꯣꯏꯁꯨ ꯍꯥꯟꯅ ꯍꯥꯏꯅꯔꯒ ꯏꯕꯥꯅꯤ ꯍꯥꯏꯅꯩꯗꯣ ꯑꯗꯨꯃꯥꯏꯅ ꯍꯥꯏꯅꯔꯒ ꯇꯧꯔꯛꯄ ꯑꯣꯏꯗꯤ ꯐꯕ
ꯏꯕꯥꯅꯤ ꯍꯥꯏꯅ ꯂꯩꯔꯒ ꯀꯗꯥꯥꯏꯗꯅꯣꯃ ꯇꯧꯁꯤꯜꯂꯛꯑꯦ ꯑꯗꯨꯒ ꯑꯩꯁꯨ ꯉꯛꯎꯔꯕ
ꯃꯣꯠꯂꯨꯔꯤꯕ
ꯉꯛꯎꯔꯕꯅꯤ ꯍꯥꯏꯅꯕꯅ ꯑꯃꯒ ꯍꯥꯏꯅꯩ ꯑꯗꯨꯒ ꯑꯩꯈꯣꯏꯁꯦ ꯃꯥꯏꯔꯦꯟ ꯀꯥꯡꯍꯧ ꯑꯃꯅꯦ ꯑꯗꯨꯒ ꯏꯔꯣꯝꯕ ꯑꯃꯅꯦ ꯆꯨꯀ ꯀꯩꯅꯣꯅꯦ ꯉꯁꯥꯏ ꯆꯥꯕꯗꯨꯕꯣ ꯑꯗꯨ ꯉꯥꯔꯧ ꯑꯃꯒ ꯇꯨꯡꯍꯟꯕꯤ ꯑꯇꯥꯎꯕꯅꯦꯕꯀꯣ ꯑꯗꯨꯒ
ꯑꯗꯨꯒ ꯎ ꯃꯣꯔꯣꯛꯀ ꯍꯋꯥꯏꯖꯥꯔꯒ ꯑꯆꯥꯔ ꯑꯃ ꯑꯆꯥꯔ ꯑꯆꯥꯔ ꯑꯔꯩꯕꯅꯤꯀꯣ ꯑꯗꯨꯗꯤ ꯏꯟꯖꯥꯡ ꯅꯞ ꯄꯤꯒꯤ ꯃꯔꯝꯗ ꯁꯥꯟꯅꯗꯧꯕꯅꯤꯅ ꯑꯗꯨꯒꯤ ꯉꯥꯛꯇ ꯍꯥꯏꯔꯛꯑꯒꯦ ꯑꯩ
ꯑꯗꯨꯒ ꯉꯁꯤ ꯑꯩꯅ ꯇꯧꯕ ꯊꯕꯛꯁꯤꯡ ꯍꯥꯏꯔꯛꯀꯦ ꯅꯪ ꯇꯥꯎꯀꯣ
ꯑꯌꯨꯛ ꯍꯧꯒꯠꯂꯦ ꯉꯁꯥꯏꯁꯦ ꯍꯧꯒꯠꯂꯦ ꯑꯗꯨꯏꯗꯨꯒ ꯑꯩꯗꯤ ꯕ꯭ꯔꯦꯛꯐꯥꯁꯇꯨ ꯁꯨꯡ ꯅꯪ ꯅꯪꯗꯦꯕꯀꯣ ꯌꯥꯍꯧ ꯈꯔ ꯊꯦꯡꯉꯦꯕ
ꯑꯗꯨꯗꯨꯅ ꯑꯩꯒꯤꯗꯤ ꯆꯥꯗꯣ ꯈꯔ ꯏꯪꯕ ꯊꯛꯑꯦꯕꯀꯣ ꯑꯗꯨꯗꯨꯅ ꯑꯗꯨꯝ ꯍꯥꯏꯗꯤ ꯆꯥꯛ ꯁꯥꯔꯤꯉꯥꯏꯗ ꯍꯧꯒꯠꯇ꯭ꯔꯦꯕ ꯑꯩꯗꯣ ꯑꯗꯨꯅ ꯆꯥ ꯑꯪꯕꯊꯥꯅꯤ ꯆꯆꯥ ꯑꯏꯪꯕꯗꯣ ꯑꯆꯥꯄꯣꯠ ꯂꯩꯔꯝꯕ ꯑꯃꯒ ꯆꯥꯔꯅꯤ ꯑꯗꯨ ꯂꯣꯏꯔꯒ ꯆꯥ ꯀꯩꯀꯩ ꯊꯛꯄꯒꯤ ꯀꯣꯜ ꯂꯤꯛꯇꯣ ꯐꯦꯡꯗꯣꯛꯄꯤꯔꯅꯤ ꯎꯝ ꯉꯁꯥꯏ ꯉꯩꯒꯤ ꯂꯩꯔꯝꯕꯗꯣ ꯑꯗꯨꯉꯩꯗꯨꯁꯨ ꯄꯨꯂꯞ ꯐꯦꯡꯕꯤꯔꯅꯤ ꯑꯗꯨꯗꯨꯒ ꯂꯣꯏꯔꯒ ꯐꯣꯟ ꯉꯥꯏꯍꯥꯛ ꯃꯦꯠꯂꯦ ꯆꯥꯛ ꯀꯩꯀꯩꯕꯨꯗꯤ ꯑꯩꯈꯣꯏ ꯃꯥꯍ ꯍꯣꯏ ꯑꯗꯩ ꯏꯅꯝꯃ ꯍꯣꯏ ꯑꯣꯏꯅ ꯑꯗꯨꯝ ꯊꯣꯡꯉꯦꯕꯀꯣ ꯆꯥꯛ ꯊꯤꯔꯦ ꯏꯟꯖꯥꯡꯗꯣ ꯉꯁꯥꯏ ꯏꯟꯖꯥꯡꯗꯣ ꯑꯩꯅ ꯊꯣꯡ ꯃꯥꯜꯂꯦ
ꯀꯩꯅꯣ ꯎꯝ ꯗꯁ ꯀꯨꯁꯀ ꯈꯥꯃꯦꯟ ꯑꯁꯤꯟꯕꯒ
ꯑꯗꯨꯒ ꯑꯂꯨꯒ ꯆꯝꯊꯣꯡ ꯇꯧꯔꯦ ꯐꯗꯤꯒꯣꯝ ꯍꯥꯞꯄꯒ ꯉꯥ ꯑꯌꯥꯏꯕ ꯍꯥꯞꯄ ꯍꯒ ꯊꯥꯡꯖꯤꯡꯒ ꯎ ꯃꯣꯔꯣꯛꯀ ꯃꯦꯠꯂꯦ ꯆꯝꯐꯨꯠ ꯈꯣꯡꯗ꯭ꯔꯨꯝ ꯆꯝꯐꯨꯠ ꯑꯃ ꯇꯧꯔꯦ ꯑꯗꯨꯒ ꯂꯣꯏꯔꯦ ꯀꯣꯜ ꯂꯤꯛ ꯐꯦꯡꯗꯣꯛꯑꯦ ꯀꯣ ꯂꯤꯞ ꯐꯦꯡꯗꯣꯛ ꯂꯣꯏꯔꯒ ꯆꯥꯔꯁ ꯇꯧꯁꯤꯂꯝꯃꯦ ꯑꯗꯨꯗꯅꯤ ꯅꯪꯅ ꯃꯦꯁꯦꯁ ꯊꯥꯔꯝꯃꯤꯗꯣ ꯗꯕꯜ ꯇꯤꯛ ꯈꯣꯠꯇꯕꯗꯣ ꯐꯣꯟꯗꯣ ꯆꯥꯔꯖ ꯇꯧꯁꯤꯜꯂꯝꯃꯒ ꯑꯩꯅ ꯇꯨꯝꯃ ꯂꯩꯊꯣꯛꯄ ꯏꯌꯥꯔꯄ꯭ꯂꯦꯟ ꯃꯣꯠ ꯊꯝꯃꯒ ꯑꯗꯨꯗꯒꯤꯗꯤ ꯍꯧꯒꯠꯂꯅꯤ ꯍꯧꯒꯠꯂꯦ ꯅꯨꯡꯗꯥꯡ ꯋꯥꯏꯔꯝ ꯑꯣꯏꯕꯒꯤ ꯆꯥꯃꯨꯛ ꯊꯛꯑꯦ ꯁꯤꯡꯖꯨꯒ ꯁꯤꯡꯖꯨ ꯆꯥꯕꯩꯄꯨ ꯅꯨꯡꯉꯥꯏꯇꯕ ꯍꯧꯔꯛꯄꯗ ꯉꯥꯏꯔꯦ ꯍꯧꯖꯤꯛꯁꯦ ꯑꯗꯨꯗꯨꯒ ꯂꯣꯏꯔꯦ ꯅꯪꯒꯤ ꯑꯃꯨꯛ ꯍꯥꯏꯔꯛꯑꯣ
ꯍꯣꯏ
ꯅꯪ ꯀꯥꯏꯗ ꯂꯩꯒꯦ ꯌꯥꯝ ꯂꯥꯡꯉꯦ
ꯂꯥꯡꯒꯦ
ꯑꯥꯎ
ꯇꯤꯚꯤꯒꯨꯝꯕ ꯌꯦꯡꯕꯒꯤ ꯇꯥꯏꯞꯇ ꯇꯧꯋꯦ ꯅꯥꯈꯣꯟꯗꯣ ꯁꯦꯡꯅ ꯁꯦꯡꯅ ꯉꯥꯡꯉꯣ ꯍꯥꯏꯕ ꯃꯤꯅ ꯇ꯭ꯔꯥꯟꯁꯀ꯭ꯔꯥꯏꯞ ꯇꯧꯕꯗ ꯅꯨꯡꯉꯥꯏꯅꯕ
ꯎ
ꯔꯤꯖꯦꯛ ꯆꯥꯅꯤꯡꯗ꯭ꯔꯗꯤ
ꯒꯌ꯭ꯥꯟ ꯇꯥꯕ꯭ꯔꯣ
ꯍꯗꯣ
ꯇꯥꯏꯌꯦ
ꯍꯥꯎ
ꯃꯈꯣꯟ ꯊꯣꯛꯏ ꯃꯈꯣꯟ ꯊꯣꯛꯏ
ꯃꯈꯣꯟꯗꯣ ꯀꯗꯥꯏꯗꯒꯤꯅꯣ ꯈꯪꯗꯦ ꯇꯤꯚꯤ ꯌꯦꯡꯕꯒꯤ ꯇꯥꯏꯞꯇ ꯑꯃ ꯇꯧꯋꯦ ꯅꯪꯒꯤ ꯃꯅꯤꯡꯂꯣꯝꯗ
ꯊꯣꯛꯏꯕꯣ ꯍꯧꯖꯤꯛ
ꯊꯣꯛꯇ꯭ꯔꯦ ꯊꯣꯛꯇ꯭ꯔꯦ ꯅꯪ ꯐꯣꯟꯗ ꯀꯔꯥꯏ ꯀꯩꯅꯣꯝ ꯌꯦꯡꯕ꯭ꯔꯥ
ꯅꯠꯇꯦꯗ ꯑꯗꯨꯝ ꯇꯧꯒ
ꯑꯣ ꯑꯩꯗꯤ ꯀꯩꯅꯣ ꯅꯪꯅ ꯉꯥꯡꯉꯛꯄꯁꯤꯅ ꯌꯥꯝ ꯂꯥꯞꯅ ꯇꯥꯕ ꯑꯗꯨꯒ ꯇꯤꯚꯤ ꯌꯦꯡꯉꯒ ꯂꯥꯡꯕꯩ ꯇꯥꯏꯞꯇ ꯑꯃ ꯅꯪꯒꯤ ꯃꯨꯂꯤꯔꯛꯑꯣ ꯁꯨꯃꯥꯏꯅ ꯅꯣꯡꯃꯒꯤ ꯇꯧꯕ ꯊꯕꯛ ꯀꯩꯀꯩꯁꯦ ꯂꯤꯅꯒꯗꯕꯅꯦꯕ ꯅꯣꯔꯃꯦꯜ ꯑꯣꯏꯕ ꯀꯟꯚꯔꯖꯦꯁꯟ ꯁꯥꯟꯅꯒꯗꯕꯅꯦꯕ ꯈꯪꯕ꯭ꯔꯥ
ꯑꯩꯖꯦ ꯉꯌꯨꯛ ꯄꯨꯡ ꯃꯉꯥ ꯈꯔ ꯍꯦꯜꯂꯛꯄ ꯑꯗꯥꯏꯗ ꯍꯧꯒꯠꯂꯦ
ꯌꯥꯍꯧ ꯌꯥꯝ ꯉꯜꯂꯤꯅ ꯅꯪꯗꯤ
ꯍꯧꯒꯠꯂꯒ ꯒꯦꯝꯁꯦ ꯄ꯭ꯂꯦ ꯑꯃ ꯁꯥꯟꯅꯔꯦ
ꯀꯔꯤ
ꯑꯗꯨꯗꯒꯤ ꯍꯧꯒꯠꯂꯒ ꯒꯦꯝ ꯁꯥꯟꯅꯩꯕ
ꯑꯥ
ꯒꯦꯝꯖꯦ ꯄ꯭ꯂꯦ ꯑꯃꯒ ꯑꯃ ꯑꯃ ꯁꯥꯟꯅꯔꯦ ꯑꯃ ꯁꯥꯟꯅꯔ
ꯀꯩ ꯒꯦꯝ ꯁꯥꯟꯅꯒꯦꯅ
ꯃꯣꯕꯥꯏꯜ ꯂꯤꯖꯦꯟ
ꯑꯣ
ꯄ꯭ꯂꯦ ꯑꯃ ꯁꯥꯟꯅꯔꯦ ꯁꯥꯟꯅꯔꯒ ꯕ꯭ꯔꯁ ꯇꯧꯔꯦ ꯇꯧꯔꯒ ꯑꯩ ꯀꯣꯆꯤꯡ ꯆꯠꯀꯗꯕꯗꯣ ꯀꯣꯆꯤꯡꯗꯣ ꯆꯠꯇꯕꯤꯗ ꯀ꯭ꯂꯥꯁ ꯑꯣꯏꯅ ꯌꯥꯎꯔ ꯂꯩꯔꯦ ꯑꯣꯟꯂꯥꯏꯟꯗ
ꯎꯝ
ꯌꯥꯎꯔꯒ
ꯎꯝ
ꯆꯥꯛ ꯑꯃꯛ ꯊꯣꯡꯉꯦ ꯆꯥꯛ ꯊꯣꯉꯕ ꯂꯣꯏꯔꯒ ꯑꯩ ꯏꯌꯥꯝꯕꯃ ꯅꯥꯍꯟꯗꯒꯤ ꯑꯗꯨꯝ ꯀꯩꯅꯣꯇ ꯆꯠꯄꯅꯦꯕ ꯂꯥꯏꯕ꯭ꯔꯤ ꯆꯠꯄꯅꯦꯕ
ꯅꯪ ꯅꯈꯣꯟꯗꯣ ꯐꯖꯅ ꯇꯥꯗꯦꯀꯣ ꯔꯤꯖꯦꯛ ꯆꯥꯖꯆꯅꯤ ꯐꯖꯅ ꯐꯖꯅ ꯁꯦꯡꯅ ꯉꯥꯡꯉꯨ ꯑꯩꯅ ꯉꯥꯡꯉꯤꯁꯦ ꯁꯦꯡꯅ ꯉꯥꯡꯕ ꯁꯦꯡꯅ ꯇꯥꯕ ꯅꯠꯇ꯭ꯔ ꯅꯪ
ꯇꯥꯔꯕꯣ
ꯇꯥꯏꯌꯦ ꯑꯩꯕꯨꯗꯤ
ꯑꯣ ꯑꯩ ꯈ‌ꯣꯟꯗ‌ꯣ ꯗꯨꯝ ꯄꯤꯛꯊꯔꯛꯄꯗꯣ ꯑꯗꯨꯏꯅꯤꯗ
ꯂꯥꯞꯅ ꯉꯥꯡꯉ‌ꯦ ꯅꯪ ꯏꯌꯥꯔꯄꯤꯁ ꯀꯨꯝꯕ ꯍꯥꯞꯄ꯭ꯔꯥ
ꯍꯥꯞꯄ‌‌ꯦ
ꯏꯌꯥꯔꯄꯤꯁꯇꯣ ꯂꯧꯊꯣ ꯅꯪ ꯏꯌꯥꯔꯄꯤꯁꯇꯨꯅꯅꯦ
ꯀꯦ
ꯁꯦꯡꯗ꯭ꯔꯗꯤ ꯃꯌꯦꯛ ꯁꯦꯡꯗ꯭ꯔꯗꯤ ꯃꯤꯅ ꯇꯥꯕ ꯅꯨꯡꯉꯥꯏꯇꯕꯅꯦ ꯍꯥꯏꯕ
ꯍꯜꯂꯣ
ꯇꯥꯏ ꯇꯥꯏꯌꯦ ꯇꯨ ꯁꯦꯡꯅ ꯇꯥꯔꯦ ꯁꯤ ꯑꯣꯏꯗꯤ ꯈꯨꯠꯊꯦꯡ ꯑꯃ ꯇꯧꯔꯦ
ꯍꯣꯏꯣꯏ ꯏꯌꯥꯝꯕ ꯑꯃ ꯃꯥꯒꯤ ꯅꯨꯡ ꯂꯩꯕꯒꯤ ꯂꯦꯡꯕꯕ ꯊꯤꯟꯕ ꯍꯥꯏꯒꯗ꯭ꯔꯥ ꯑꯗꯨ ꯇꯧꯔꯛ ꯄꯒꯤ ꯑꯩꯗꯣ ꯃꯥꯏ ꯃꯅꯥꯛꯇ ꯂꯩꯔꯦ ꯂꯩꯔꯒ ꯃꯥ ꯇꯨꯝꯃ ꯁꯪꯉꯒ ꯅꯨꯃꯤꯗꯥꯡ ꯋꯥꯏꯔꯝ ꯑꯗꯨꯝ ꯑꯣꯏꯈ꯭ꯔꯦ ꯐꯣꯟ ꯃꯦꯠꯂꯒ ꯅꯨꯃꯤꯗꯥꯡ ꯋꯥꯏꯔꯝ ꯑꯣꯏꯔꯛꯄꯗꯨꯗ ꯔꯦꯟꯇ ꯆꯠꯂꯨꯔꯦ ꯆꯠꯂꯨꯔꯒ ꯏꯟꯁꯥꯡ ꯊꯣꯡꯉꯒ ꯏꯟꯁꯥꯡ ꯊꯣꯡꯉꯒ ꯁꯤꯗ ꯄꯣꯔꯛꯑꯦ ꯄꯣꯔꯛꯑꯒ ꯁꯤꯗ ꯆꯥꯔꯦ ꯆꯥꯔꯦ ꯇꯣꯛꯑꯦ
ꯎꯝ
ꯑꯇꯩ ꯑꯍꯦꯟꯕ ꯀꯩꯝ ꯇꯧꯗꯦ
ꯑꯣ ꯅꯪ ꯋꯥꯔꯤ ꯁꯥꯟꯅꯕ ꯑꯩꯒ ꯈꯛꯇꯪ ꯁꯥꯟꯅꯕ꯭ꯔꯣ ꯑꯇꯣꯞꯄ ꯀꯅꯥꯝ ꯁꯥꯟꯅꯗ꯭ꯔꯣ
ꯁꯥꯟꯅꯗ‌ꯦꯗ
ꯅꯪꯒꯤ ꯇꯥꯛꯁ ꯀꯨꯟꯊ꯭ꯔꯥꯗ‌ꯣ ꯂꯣꯏꯔꯗꯤ ꯃꯣꯏꯒꯤ ꯑ ꯔꯤꯖꯦꯛ ꯆꯥꯗ꯭ꯔꯗꯤ ꯄꯩꯁꯥ ꯑꯗꯨꯝ ꯐꯪꯕꯅꯤ ꯈꯔ
ꯇꯥꯛꯁ ꯁꯦ ꯑꯩꯗꯣ ꯑꯩꯅ ꯑꯩꯅ ꯅꯍꯥꯟ ꯑꯩꯒꯤ ꯇꯥꯛꯁ ꯍꯥꯞꯄꯛꯄꯖ‌ꯦ ꯁꯤꯖ‌‌ꯦ ꯀꯨꯏꯗ꯭ꯔꯤꯕ ꯅꯣꯏꯒꯤ ꯅꯣꯏꯅ ꯇꯥꯛꯁ ꯂꯣꯏꯅꯔ ꯂꯣꯏꯅꯒꯦ ꯇꯧꯔꯛꯄ ꯇꯪꯈꯥꯏ ꯆꯠꯂꯛꯄ ꯑꯗꯨꯋꯥꯏꯗ ꯍꯥꯞꯄꯛꯄ ꯑꯣꯏꯔꯝꯒꯅꯦꯕ ꯑꯗꯨ ꯇꯥꯛꯁ ꯁꯤ ꯂ‌ꯣ ꯂꯣꯏꯔꯅꯤꯁꯨ ꯍꯥꯏꯔꯛꯑꯦꯗꯅ ꯒ꯭ꯔꯨꯞꯇ ꯍꯥꯏꯔꯛꯑꯦ
ꯎꯝ ꯎꯝ
ꯑꯗꯨꯗꯩ ꯑꯩꯖꯨ ꯈꯪꯗꯦ ꯅꯪꯒꯗ꯭ꯔꯥ ꯅꯪꯉꯣꯏꯗ꯭ꯔꯗꯤ
ꯑꯗꯣ ꯅꯣꯡꯃꯗ ꯑꯅꯤ ꯑꯍꯨꯝ ꯑꯅꯤ ꯑꯍꯨꯝ ꯃꯔꯤ ꯃꯉꯥ ꯁꯨꯝ ꯁꯥꯟꯅꯕ ꯌꯥꯔꯗꯤ ꯐꯕ ꯑꯃ ꯇꯧ ꯂ‌ꯣꯏꯔꯒ ꯑꯗꯨꯝ ꯌꯥꯗꯦ ꯀꯩꯒꯤꯅꯣ ꯈꯪꯗꯦ ꯕꯦꯔꯥ ꯀꯥꯕꯩ ꯇꯥꯏꯞꯇ ꯇꯧꯋꯦꯕ ꯑꯗꯨꯗꯨꯅ ꯈꯪꯗꯕ
ꯃꯣꯏꯖ‌ꯦꯟ ꯑꯞꯗꯦꯠ ꯂꯥꯛꯎꯕꯗꯨꯗꯒꯤ ꯑꯃ ꯁꯥꯏꯕꯔꯁ‌ꯦ ꯅꯨꯡꯉꯥꯏꯇ꯭ꯔꯦ
ꯍ‌ꯣꯏ ꯈꯪꯗꯦ ꯑꯞꯗꯦꯠꯀꯤꯁꯨ ꯅꯠꯇꯦꯕ ꯃꯤ ꯑꯃꯅ ꯑꯦꯀꯥꯎꯟ ꯑꯅꯤ ꯑꯍꯨꯝ ꯑꯅꯤ ꯑꯍꯨꯝ ꯄꯥꯏꯕꯗꯣ
ꯎꯝ ꯎꯝ ꯎꯝ ꯎꯝ ꯑꯗꯨꯃꯥꯏꯅꯁꯨ ꯄꯥꯏꯅ ꯃꯥꯜꯂꯦ
ꯑꯥ ꯐꯣꯟ ꯑꯃꯗ ꯑꯦꯞꯁꯇꯣ ꯑꯇꯣꯞꯄ ꯆꯨꯝꯅꯒꯤ ꯑꯦꯞꯁꯇꯣ ꯍꯥꯞꯄꯦꯗꯅ ꯄ꯭ꯂꯦ ꯏꯁꯇꯣꯔꯗꯒꯤ
ꯑꯥ
ꯑꯗꯨꯗꯨꯒ ꯑꯃꯨꯛ ꯀ꯭ꯂ‌ꯣꯟ ꯑꯅ ꯑꯃꯃꯨꯛ ꯇꯧꯔꯒ ꯈꯪꯗꯦ ꯑꯃꯨꯛ ꯁꯤꯒꯨꯝꯕ ꯉꯥꯡꯅꯕꯒꯤ ꯑꯃꯨꯛ ꯔꯤꯖ‌ꯦꯛ ꯆꯥꯗꯅꯅꯦ
ꯑꯣ ꯆꯥꯔꯣꯏꯗ ꯃꯤ ꯑꯇꯣꯞꯄ ꯋꯥꯔꯤ ꯁꯥꯟꯅꯕꯁꯨ ꯃꯣꯏ ꯄꯪꯁꯥ ꯁꯥꯟꯅꯕꯅꯦꯕ ꯉꯁꯥꯏ
ꯍꯣꯏ ꯔꯦꯀꯣꯔꯗꯤꯡꯗ ꯇꯥꯏꯗꯣ ꯑꯥ ꯔꯦꯀꯣꯔꯗꯤꯡꯗ ꯑꯗꯨꯝ ꯍꯣꯏ
ꯏꯌꯥꯝꯕ ꯑꯃ ꯑꯗꯨꯝ ꯁꯥꯟꯅꯩꯕ ꯃꯣꯏꯒꯤ ꯋꯥꯔꯤ ꯈꯨꯁꯥꯟ ꯅꯥꯗꯨꯗꯤ ꯈꯪꯗꯦ ꯀꯔꯤ ꯋꯥꯔꯤ ꯁꯥꯟꯅꯔꯤꯅꯣ ꯁꯦꯔꯥꯟ ꯇꯨꯔꯟ ꯄꯪꯁꯥꯗ ꯁꯥꯟꯅꯕꯤꯅꯦꯕ ꯃꯣꯏꯁꯨ ꯃꯣꯏꯗꯨꯅ ꯔꯤꯖꯦꯛ ꯆꯥꯕ ꯆꯥꯗ꯭ꯔꯁꯨ ꯈꯪꯗꯦ
ꯄꯩꯁꯥ ꯌꯥꯝ ꯐꯪꯉꯝꯃꯣꯏꯗ꯭ꯔꯤꯅꯦ ꯑꯗꯨꯗꯣ ꯃꯣꯏꯒꯤ ꯑꯣꯏ ꯕ ꯃꯣꯏꯅ ꯍꯥꯏꯕ ꯏꯐꯦꯛꯇꯤꯞ ꯑꯣꯏꯕ ꯔꯨꯜꯁ ꯈꯔꯗꯣ ꯑꯗꯨꯗꯣ ꯀꯩꯅꯣ ꯇꯧꯔꯀꯥꯟꯗ ꯍꯥꯏꯗꯤ ꯅꯪꯒꯤ ꯑꯣꯏꯕ ꯑꯩꯒꯤ ꯑꯣꯏꯕ ꯗꯤꯇꯦꯜꯁꯀꯨꯝꯕ ꯄ꯭ꯔꯥꯏꯕꯦꯁꯤꯒꯨꯝꯕ ꯗꯨꯗꯤ ꯍꯥꯏꯅꯕ ꯌꯥꯗꯦꯕꯀꯣ ꯀꯩ ꯂꯝꯗꯩꯅꯣ ꯀꯩ ꯃꯤꯡ ꯀꯧꯋꯤ ꯑꯗꯨ ꯑꯗꯥ ꯃꯤꯒꯤ ꯑꯣꯏꯕ ꯑꯗꯨꯝꯕ ꯑꯝꯇ ꯍꯥꯏꯅꯕ ꯌꯥꯗꯦꯕ
ꯑꯥ
ꯑꯗꯨꯒ ꯏꯟꯁꯥꯡꯒꯤ ꯅꯣꯡꯃꯗ ꯅꯪꯅ ꯀꯩꯗꯧꯋꯤ ꯑꯩꯅ ꯀꯩꯗꯧꯋꯤ ꯀꯥꯏꯗ ꯆꯠꯂꯤ ꯑꯗꯨꯗꯨꯒꯤ ꯃꯔꯝꯗ ꯁꯨꯝ ꯆꯨꯝꯅꯅꯦ ꯁꯨꯝ ꯁꯨꯒꯥꯏꯅ ꯍꯥꯏꯗꯤ ꯁꯨꯝ ꯋꯥꯔꯤꯗꯣ ꯁꯥꯡꯗꯣꯛꯅꯕꯒꯤ ꯇꯥꯏꯞꯇꯅꯦ ꯊꯥꯔꯣꯏ ꯊꯣꯡꯕꯅ ꯀꯃꯥꯏꯅ ꯀꯔꯝꯕ ꯃꯑꯣꯡꯗ ꯊꯣꯡꯉꯤ ꯅꯪꯅ ꯑꯗꯒꯤꯗꯤ ꯑꯩꯅ ꯊꯣꯡꯕꯅꯥ ꯑꯗꯨꯃꯥꯏꯅ ꯊꯣꯡꯉꯤ ꯀꯔꯤ ꯌꯦꯟꯁꯥꯡꯅ ꯍꯦꯟꯅ ꯆꯥꯅꯤꯡꯉꯤ ꯑꯗꯨꯃꯥꯏꯅ ꯏꯟꯁꯥꯡ ꯅꯥꯄꯤ ꯄꯤꯒꯤ ꯃꯔꯝꯗꯒꯨꯝꯕ ꯁꯥꯟꯅꯁꯦꯕ ꯈꯪꯕ꯭ꯔꯥ
ꯎꯝ ꯏꯟꯁꯥꯡ ꯍꯥꯏꯔꯒ ꯁꯤꯁꯇꯔꯁꯦ ꯀꯔꯤ ꯏꯟꯖꯥꯡ ꯅꯥ ꯏꯄꯥꯝ ꯄꯥꯝꯒꯦ
ꯑꯩꯔꯣ ꯑꯩꯅ ꯄꯥꯝꯕꯁꯦ ꯌꯦꯟ ꯊꯣꯡꯕꯗꯣ ꯑꯗꯨꯝ ꯃꯔꯛ ꯃꯔꯛꯇꯕꯨꯗꯤ ꯆꯥꯅꯤꯡꯉꯦ ꯑꯗꯨꯁꯨ ꯌꯥꯝ ꯄꯥꯝꯕ ꯑꯣꯏꯗꯦꯕꯀꯣ ꯃꯔꯛ ꯃꯔꯛ ꯇꯕꯨꯗꯤ ꯁꯨꯝ ꯃꯤꯁꯦ ꯊꯥꯎ ꯑꯗꯒꯤꯗꯤ ꯌꯥꯝ ꯆꯥꯅꯤꯡꯕ ꯌꯥꯎꯋꯤꯗꯅ
ꯑꯥ
ꯅꯪ ꯑꯣꯛ ꯆꯥꯕ꯭ꯔꯣ
ꯆꯥꯏ
ꯑꯣꯛꯇꯣ ꯑꯩꯗꯤ ꯑꯩꯒꯤ ꯑꯣꯛ ꯈꯨꯆꯥꯁꯤꯅ ꯃꯈꯜ ꯑꯃꯅꯦ
ꯀꯃꯥꯏꯅ
ꯑꯣꯛꯇꯤ ꯆꯥꯗꯦꯕꯀꯣ ꯑꯣꯛ ꯊꯣꯡꯕ ꯈꯣꯠꯄꯗꯣ ꯆꯥꯗꯦ ꯑꯗꯨꯒ ꯃꯔꯤꯟꯗꯤ ꯆꯥꯕ ꯍꯩꯌꯦꯕ
ꯑꯣ ꯍꯥꯎꯕ꯭ꯔꯥ ꯃꯔꯤꯟꯗꯤ
ꯑꯗꯨ ꯃꯔꯤꯟꯗꯤ ꯍꯥꯎꯋꯦ ꯑꯗꯨꯒ ꯍꯥꯎꯇꯕꯁꯨ ꯌꯥꯎꯋꯦ ꯃꯣꯏꯒꯤ ꯃꯣꯏꯅꯒ ꯍꯥꯏꯕ ꯁꯨꯝ ꯑ ꯃꯍꯤꯒ ꯊꯣꯛꯄ ꯑꯃ ꯀꯩ ꯍꯥꯏꯗꯣꯏꯅꯣ ꯃꯣꯃꯣꯗꯁꯨ ꯑꯃ ꯃꯍꯤ ꯊꯣꯛ